ꯍꯥ
ꯇꯥꯏꯀꯣ
ꯇꯥꯏꯌꯦ ꯇꯥꯏꯌꯦ ꯁꯦꯡꯉꯦ ꯁꯦꯡꯉꯦ
ꯑꯗꯣ ꯑꯩꯈꯣꯏ ꯍꯣꯁꯇꯦꯜꯁꯦ ꯍꯥꯟꯅꯗꯤ ꯑꯍꯟꯁꯤꯡꯁꯨ ꯈꯔ ꯂꯩꯔꯝꯃꯦꯕꯀꯣ
ꯎꯝ
ꯑꯦꯛꯖꯥꯝ ꯊꯥꯕ ꯀꯥꯡꯒꯨꯈꯣꯏꯁꯨ ꯈꯔ ꯂꯩꯔꯝꯃꯦ ꯑꯗꯣ ꯂꯣꯏꯅꯃꯛ ꯊꯕꯛ ꯐꯪꯅꯔ ꯂꯣꯏꯅꯃꯛ ꯊꯣꯛꯈ꯭ꯔꯕ ꯑꯩ ꯂꯥꯛꯄ ꯃꯇꯝꯗ ꯗꯣ ꯍꯧꯖꯤꯛꯇꯤ ꯀꯣꯂꯦꯖ ꯀꯥꯕ ꯑꯦꯂꯚꯦꯟ ꯇꯨꯌꯦꯜꯐ ꯇꯝꯕ ꯑꯉꯥꯡꯁꯤꯡ ꯀꯥ ꯂꯩꯃꯤꯟꯅꯕꯅꯤꯅ ꯃꯣꯏꯗꯤ ꯂꯥꯏꯔꯤꯛ ꯄꯨꯛꯅꯤꯡ ꯆꯪꯗꯦꯕ ꯒꯦꯝ ꯉꯥꯛꯇ ꯁꯥꯟꯅꯥꯔꯛꯄꯅꯤꯅꯥ ꯗꯦꯟ ꯂꯥꯡꯕ ꯈꯣꯠꯄ ꯈꯔ ꯇꯧꯕꯅꯤꯅ ꯂꯩꯕ ꯅꯨꯡꯉꯥꯏꯇꯕ
ꯑꯆꯥꯆꯥ
ꯑꯗꯒꯤ ꯃꯐꯝꯁꯤ ꯍꯣꯡꯅꯤꯡꯈ꯭ꯔꯕ ꯑꯩꯁꯦ
ꯑꯗꯣ ꯈꯔ ꯈꯔ ꯊꯤꯅ ꯆꯩꯌꯨ ꯀꯩꯅꯣ
ꯆꯩ ꯆꯩꯕ ꯀꯥꯟꯗꯗꯤ ꯏꯟꯒꯅꯤ ꯑꯗꯨꯒ ꯍꯌꯦꯡ ꯍꯟꯆꯤꯠ ꯑꯃꯨꯛꯀ ꯁꯦꯝ ꯃꯤꯁꯇꯦꯛꯇꯃꯨꯛ ꯔꯤꯄꯤꯠ ꯇꯧꯔꯛꯄ ꯑꯩꯈꯣꯏꯁꯨ ꯍꯥꯏꯃꯟꯕꯁꯨ ꯑꯃꯨꯛ ꯇꯟꯕꯒꯣ ꯍꯥꯏꯅꯤꯡꯗ꯭ꯔꯕꯥ
ꯍꯣꯏꯗ ꯃꯤ ꯀꯅꯥꯝ ꯃꯥꯟꯅꯗꯕꯅꯤꯅ ꯉꯥꯡꯉꯒꯥ ꯀꯔꯤ ꯉꯥꯡꯗ꯭ꯔꯒ ꯀꯔꯤ ꯃꯣꯏꯗꯤ ꯑꯗꯨꯗ ꯁ꯭ꯀꯨꯜ ꯀꯥꯕꯁꯤꯡ ꯑꯣꯏꯗꯣꯏꯅꯦꯀꯣ ꯍꯥꯏꯕꯗꯤ
ꯍꯣꯏꯃꯤ
ꯃꯁꯥ ꯃꯁꯥꯒꯤ ꯎ ꯑꯩꯗꯤ ꯍꯣꯁꯇꯦꯜꯒꯨꯝꯕ ꯂꯩꯔꯛꯇꯕꯅꯤꯅ ꯍꯩꯁꯨ ꯍꯩꯅꯗꯦꯗꯥ
ꯍꯣꯁꯇꯦꯜꯗꯤ ꯑꯩꯈꯣꯏꯗꯤ ꯀ꯭ꯂꯥꯁ ꯋꯥꯟꯗꯤ ꯂꯩꯔꯛꯑꯕꯅꯦ ꯕꯣꯔꯗꯤꯡꯗ ꯇꯥꯏꯅꯤ ꯇꯣꯠꯇ ꯀꯥꯔꯝꯕꯅꯦ
ꯑꯣ
ꯀ꯭ꯂꯥꯁ ꯋꯥꯟ ꯇꯨ ꯐꯥꯏꯚ ꯀꯣ
ꯎꯝ
ꯑꯗꯨꯒ ꯀ꯭ꯂꯥꯁ ꯁꯤꯛꯁ ꯇꯨ ꯇꯦꯟꯅ ꯒꯦꯝꯂꯦꯁꯇꯥ
ꯂꯩꯕ꯭ꯔꯣ ꯀꯩ ꯁ꯭ꯀꯨꯜ ꯀꯔꯤ ꯁ꯭ꯀꯨꯜ ꯂꯩꯕ꯭ꯔꯣ ꯑꯗꯨꯗ
ꯂꯩꯕꯅꯤ ꯒꯦꯝ ꯚꯤꯂꯦꯁꯇꯥ ꯁꯦꯟ ꯄꯤꯇꯔ ꯍꯥꯏꯅ
ꯎꯝ
ꯑꯗꯨꯗ ꯍꯣꯁꯇꯦꯜ ꯂꯩꯔꯝꯃꯦ ꯑꯃꯨꯛꯀ ꯋꯥꯏꯍꯦ ꯑꯗꯨꯒꯤ ꯍꯣꯁꯇꯦꯜ ꯇꯦꯜ ꯂꯩꯕꯗꯣ ꯈꯜꯂꯔꯗꯤ ꯈꯨꯅꯤꯡꯉꯦ ꯗꯨꯒꯤ ꯋꯥꯔꯗꯟꯗꯣ ꯌꯥꯝ ꯂꯤꯛꯄ ꯋꯥꯅꯤꯗꯥ
ꯑꯗꯨꯒꯤ ꯍꯣꯁꯇꯦꯜ ꯋꯥꯔꯗꯟꯗꯨ ꯆꯥꯛ ꯌꯦꯟꯁꯥꯡ ꯊꯣꯡꯕꯗ ꯑ ꯄꯨꯂꯞ ꯄꯨꯈ꯭ꯔꯤ ꯃꯥꯜꯂꯦꯟꯇꯥꯜ ꯊꯣꯡꯕꯗ ꯏꯔꯣꯏꯕ ꯌꯥꯅꯤ ꯑ ꯉꯥ ꯊꯥꯗꯕ ꯌꯥꯅꯤ
ꯇꯗꯦ ꯇꯗꯦ
ꯆꯥꯛꯇꯤ ꯆꯥꯛꯇꯤ ꯑ ꯆꯥꯛꯁꯨ ꯍꯧꯖꯤꯛ ꯀꯩꯅꯣ ꯆꯦꯡꯗꯣ
ꯎꯝ
ꯆꯦꯡꯗꯨ ꯊꯥꯗꯕ ꯀꯥꯟꯗ ꯌꯥꯝ ꯅꯥꯟꯅꯒ ꯆꯦꯡꯗꯨ ꯊꯣꯡꯗꯕ ꯆꯦꯡꯗꯨꯒ ꯆꯞꯅꯔꯤꯕ ꯆꯥꯛꯇꯣ
ꯑꯁ ꯃꯌꯥꯒꯤ ꯆꯦꯡꯒꯤ ꯇꯥꯏꯞꯇ
ꯍꯣꯏ ꯆꯥꯛꯇꯤ ꯍꯥꯏ ꯈꯤꯇꯪꯗꯤ ꯅꯞꯄꯤꯗꯅ ꯆꯥꯛꯁꯦ
ꯎꯝ
ꯑꯗꯨ ꯅꯞꯇ꯭ꯔꯦꯕ ꯀꯟꯃꯟꯅ ꯍꯥꯏꯗꯤ ꯄꯨꯔꯥ ꯗ꯭ꯔꯥꯏ ꯑꯣꯏꯈ꯭ꯔꯦꯕ ꯆꯦꯡꯒ ꯆꯞ ꯃꯥꯟꯅꯔꯦ
ꯑꯌꯥ ꯄꯣꯛꯛꯇꯤ ꯐꯖꯔꯝꯃꯅꯤ ꯇꯨꯝꯕ ꯆꯥꯕꯅ
ꯎꯝ ꯑꯗꯨꯒ ꯀꯗꯥꯏꯗꯒꯤ ꯍꯣꯁꯇꯦꯜꯗ ꯂꯩꯕꯅꯤ ꯍꯥꯏꯅ ꯃꯣꯏꯒꯤ ꯊꯕꯛ ꯉꯇꯪ ꯇꯧꯍꯟꯕ ꯋꯥꯗꯕ ꯪꯒꯣꯣꯟ ꯆꯦꯡꯍꯟꯒꯅꯤ ꯀ꯭ꯂꯥꯁꯔꯨꯝ ꯋꯥꯏ ꯇꯩꯍꯟꯒꯅꯤ꯫ ꯗꯦꯟ ꯍꯨꯏ ꯃꯣꯏ ꯍꯨꯏ ꯌꯥꯝ ꯂꯣꯏꯌꯦꯕꯀꯣ ꯑꯗꯨ ꯏꯔꯨꯍꯟꯒꯅꯤ ꯑꯉꯥꯡ ꯃꯆꯥꯁꯤꯡ꯫ ꯀ꯭ꯂꯥꯁ ꯋꯥꯟ ꯇꯨ ꯊ꯭ꯔꯤ ꯀꯥꯕ ꯑꯉꯥꯡꯁꯤꯡꯕꯨ ꯏꯔꯨꯕꯤꯅꯤ ꯑꯩꯈꯣꯏ ꯍꯑꯣꯣꯡꯗ
ꯑꯁ ꯑꯩꯗꯤ ꯀꯔꯤ ꯍꯥꯏꯁꯤꯔꯥ ꯀꯔꯤ ꯍꯥꯏꯁꯦ ꯍꯥꯏꯗꯤ ꯁ꯭ꯀꯨꯜꯂꯤꯡꯁꯦ ꯍꯧꯖꯤꯛ ꯐꯥꯎꯕꯗ ꯑꯩ ꯑꯥꯎꯠꯁꯥꯏꯗꯠꯇ ꯇꯧꯔꯛꯇꯦ꯫
ꯑꯣ꯫
ꯑꯗꯨꯝ ꯑꯩꯈꯣꯏꯒꯤ ꯃꯐꯝꯗꯀꯣ ꯍꯧꯕꯗꯒꯤ ꯂꯣꯏꯔꯐꯥꯎ ꯑꯗꯨꯝ ꯇꯧꯔꯛꯑꯦ꯫
ꯑꯣꯀꯦ ꯑꯩꯈꯣꯏ ꯑꯩꯈꯣꯏ ꯑꯩ ꯑꯩꯁꯦ ꯃꯅꯤꯄꯨꯔꯗ ꯂꯣꯏ ꯂꯣꯏꯁꯤꯜꯂꯦꯗ
ꯎꯝꯖ ꯑꯗꯨꯕꯨ ꯈꯔ ꯇꯣꯏꯅ ꯃꯤ ꯃꯔꯛ ꯆꯠꯄ ꯃꯤꯗꯤ ꯈꯔꯗꯤ ꯈꯦꯠꯅꯩꯗꯅ ꯌꯨꯝꯗ ꯁꯨꯝꯃꯒ ꯂꯩꯕꯒ ꯃꯤ ꯃꯔꯛ ꯈꯔ ꯆꯠꯄꯒꯗꯤ꯫
ꯍꯣꯏ ꯍꯣꯏ
ꯑꯗꯨꯝ ꯈꯔꯗꯤ ꯈꯦꯠꯅꯒꯅꯤ꯫
ꯈꯦꯠꯅꯕꯅꯤ ꯈꯦꯠꯅꯕꯕꯤꯅꯤ꯫
ꯎꯝ
ꯑꯩꯈꯣꯏꯅ ꯃꯄꯥꯟꯗ ꯂꯩꯕꯁꯦ ꯂꯥꯏꯛ ꯌꯨꯝꯗ ꯂꯩꯔꯒꯗꯤ꯫ ꯄꯨꯛꯅꯤꯡ ꯆꯪꯗꯦꯗꯅ ꯍꯥꯏꯗꯤ ꯃꯥꯏ ꯃꯥꯁꯨ ꯂꯩꯕꯅꯤꯅ ꯗꯤꯄꯦꯟ ꯇꯧꯅꯕ ꯃꯤ ꯂꯩꯕꯤꯒꯀꯣ ꯁꯤꯦꯔꯤꯌꯁꯅꯦꯁꯇꯨ ꯂꯩꯇꯕ ꯑꯗꯨ ꯃꯄꯥꯟꯗ ꯂꯩꯕꯗꯤ ꯏꯊꯟꯗ ꯂꯩꯕꯅꯤꯅ
ꯎꯝ
ꯃꯄꯥꯟꯗ ꯂꯩꯕꯤ ꯀꯥꯟꯅꯕ ꯍꯥꯏꯁꯦ꯫
ꯑꯗꯨꯕꯨꯗꯤ ꯅꯣꯏꯅ ꯒ꯭ꯌꯥꯟ ꯇꯥꯕꯒꯤ ꯑꯐꯕꯔꯣꯝꯗ ꯁꯤꯖꯤꯟꯅꯕꯅꯤꯗꯅ ꯑꯗꯣ ꯃꯊꯟꯇ ꯉꯝꯗꯕꯁꯤꯡꯒꯤꯗꯤ꯫ ꯃꯤ ꯅꯨꯡꯉꯥꯏꯕꯅꯦꯕ ꯑꯃꯔꯣꯝꯗ ꯎꯝ
ꯃꯃꯥ ꯃꯄꯥ ꯂꯩꯇꯦꯅ ꯍꯧꯖꯤꯛꯀꯥꯟꯒꯤ ꯑꯉꯥꯡꯁꯤꯡꯁꯦ ꯁꯤꯗ ꯂꯩꯔꯤꯕ ꯃꯤꯡꯁꯦ ꯍꯧꯖꯤꯛꯀꯥꯟꯒꯤ ꯇ꯭ꯔꯦꯟꯗꯤꯡ ꯂꯥꯏꯁ ꯏꯟꯖꯣꯏ ꯇꯧꯔ ꯂꯩꯔꯦꯁꯤꯗ ꯃꯃꯥ ꯃꯄꯥ ꯂꯩꯇꯦ ꯀꯅꯥꯅꯝ ꯍꯦꯇ ꯎꯔꯔꯣꯏ ꯍꯥꯏꯅꯀꯣ
ꯎꯝ ꯅꯪꯕꯨ ꯃꯤ ꯃꯤꯒꯤ ꯃꯈꯥ ꯄꯣꯜꯂꯦꯗ ꯑꯗꯨꯒ ꯍꯧꯖꯤꯛꯇꯤ ꯃꯣꯏ ꯅꯨꯡꯉꯥꯏꯅꯤꯡ ꯃꯥꯇꯝ ꯅꯤꯅꯥꯀꯣ ꯍꯥꯏꯔꯒ ꯑꯗꯨꯝ ꯑꯉꯥꯡꯁꯤꯡꯗꯣ ꯍꯧꯖꯤꯛ ꯅꯨꯡꯉꯥꯏꯅꯤꯡꯕ ꯃꯇꯝꯅꯤꯅ ꯎꯝ
ꯀꯔꯤ ꯍꯥꯏꯔꯨꯅꯤ ꯑꯩꯈꯣꯏꯅꯁꯨ꯫
ꯍꯥꯏꯕ ꯑꯩꯈꯣꯏꯅ ꯑꯃꯣꯛ ꯐꯠꯇꯕ ꯇꯥꯔꯛꯒꯅꯤ꯫
ꯍꯣꯏ ꯑꯗꯨꯕꯨ ꯃꯇꯝ ꯑꯣꯏꯔꯁꯨ ꯂꯩꯗꯅ
ꯎꯝ꯫ ꯍꯣꯏꯗ ꯃꯤ ꯀꯅꯥ ꯃꯥꯟꯅꯗꯕꯅꯤꯅ ꯎꯄꯥꯏ ꯂꯩꯇꯦ ꯏꯁꯥ ꯏꯁꯥꯅ ꯈꯪꯗ꯭ꯔꯗꯤ꯫
ꯅꯣꯏꯁꯤ ꯋꯥꯟ ꯋꯥꯟꯁ ꯆꯍꯤꯁꯤ ꯂꯥꯏꯛ ꯑ ꯇꯤꯟ ꯑꯦꯖ ꯂꯩ꯫ ꯀ꯭ꯔꯣꯁ ꯇꯧꯈ꯭ꯔꯗꯤꯀꯣ ꯅꯤꯌꯔꯂꯤ ꯊꯥꯔꯇꯤꯁꯀꯤ꯫ ꯂꯦꯕꯜꯗ ꯌꯧꯁꯤꯜꯂꯛꯑꯗꯤ ꯁꯤꯔꯤꯌꯁꯅꯦꯁꯁꯤ ꯂꯩꯕꯅꯦꯕ ꯑꯗꯨꯝ꯫
ꯎꯝ꯫
ꯇ꯭ꯋꯦꯟꯇꯤ ꯐꯥꯏꯚ ꯀ꯭ꯂꯣꯁ ꯇꯧꯈꯔꯗꯤꯉꯣ꯫
ꯎꯝ꯫ ꯒ꯭ꯌꯥꯟꯗꯤ ꯇꯥꯔꯛꯄ ꯍꯧꯕ ꯃꯥꯜꯂꯦ ꯃꯤꯁꯤꯡꯁꯨ꯫
ꯑꯗꯨꯒꯤ ꯑꯗꯨ ꯌꯧꯗ꯭ꯔꯤ ꯃꯉꯥ ꯑꯗꯨ ꯌꯧꯗ꯭ꯔꯤ ꯐꯥꯎꯗꯤ ꯑꯗꯨꯝ꯫ ꯂꯥꯡꯅꯤꯡꯕ ꯀꯠꯅꯤꯡꯕ꯫ ꯋꯥꯈꯟꯗ ꯑꯗꯨꯝ ꯂꯩꯕ ꯑꯩꯈꯣꯏꯁꯨ ꯇꯧꯔꯑꯦꯕ ꯃꯔꯛ ꯃꯔꯛ ꯃꯇꯝ ꯑꯃꯗ꯫
ꯎꯝ꯫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
ꯍꯩꯍꯥ꯫ ꯑꯗꯣ ꯑꯗꯨꯝ ꯑꯗꯨꯒꯨꯝꯕ ꯃꯇꯝꯗꯨꯗ꯫ ꯉꯥꯎ ꯉꯥꯎꯕꯤꯔꯁꯨ꯫ ꯑꯗ ꯈꯔ ꯑꯦꯛꯁꯄꯤꯔꯤꯌꯦꯟꯁ ꯇꯧꯕꯤꯔꯝꯃꯁꯨ꫰꫰ ꯃꯊꯟꯇꯅ ꯂꯝꯕꯤ ꯆꯨꯝꯅ ꯆꯠꯆꯕ ꯉꯝꯕ ꯃꯤꯗꯨꯅꯗꯤ ꯑꯗꯨꯝ ꯉꯝꯃꯦꯗꯅ꯫
ꯍꯣꯏ꯫
ꯑꯗꯨꯗ ꯐꯩ ꯍꯧꯕ ꯃꯤꯅ ꯑꯗꯨꯝ ꯇꯥꯍꯧꯔꯦꯗꯅ ꯑꯗꯨꯝꯕꯗꯨꯁꯨ꯫ ꯅꯣꯏꯅ ꯑꯗꯨꯝ ꯅꯣꯏꯒꯤ ꯄꯦ ꯅꯣꯏꯒꯤ ꯏꯃꯥ ꯏꯄꯥꯗꯣ ꯌꯥꯝ ꯏꯁꯇ꯭ꯔꯤꯛ ꯑꯣꯏꯔꯛꯄ꯭ꯔꯥ ꯅꯠꯇ꯭ꯔꯒ꯫
ꯏꯃꯥꯄꯥꯥꯛꯁꯤ ꯏꯁꯇ꯭ꯔꯤꯛ ꯑꯣꯏꯌꯦꯗ ꯑꯩꯈꯣꯏ ꯑꯉꯥꯡ ꯑꯣꯏꯔꯤꯉꯩꯗꯗꯤ ꯑꯁ꯫ ꯑꯩꯈꯣꯏ ꯏꯃꯥꯁꯨ ꯌꯥꯝ ꯁꯥꯊꯤ ꯏꯄꯥꯁꯨ ꯁꯥꯊꯤ꯫ ꯑꯩ ꯃꯥꯅꯦ ꯑꯨꯁ꯫ ꯑꯩꯁꯦ ꯁꯝ ꯑꯉꯥꯡ ꯑꯣꯏꯔꯤꯉꯩꯗ ꯃꯥꯅ ꯁꯝ ꯑꯗꯨꯝ ꯀꯛꯄꯤꯅꯤ ꯑꯩꯈꯣꯏ ꯏꯃꯥꯅꯀꯣ꯫
ꯑꯣ꯫
ꯑꯁ ꯄꯨꯔꯥ ꯇꯦꯟ ꯇꯦꯟꯅ ꯀꯛꯄꯤꯕꯅꯦꯕ ꯁꯝ ꯁꯥꯡꯉꯗꯤ꯫ ꯅꯨꯄꯤꯒꯤ ꯇꯥꯏꯞꯇ ꯁꯝ ꯁꯥꯡꯉꯒ ꯅꯨꯄꯥꯅꯒ ꯆꯩꯅꯒ ꯀꯟꯊꯠ
ꯑꯁ꯫
ꯑꯗꯨꯒ꯫ ꯅꯨꯡꯗꯥꯡ ꯊꯦꯡꯅꯕ ꯍꯧꯒꯠꯂꯗꯤ ꯑꯃꯨꯛ ꯆꯩꯕ꯫
ꯎꯝ꯫
ꯑꯩꯈꯣꯏꯗꯤ ꯅꯨꯄꯥ ꯉꯥꯛꯇꯪ ꯑꯣꯏꯕꯅꯤꯅꯀꯣ ꯏꯃꯥꯗꯣ ꯋꯥꯕ ꯊꯕꯛ ꯇꯧꯕꯗꯣ꯫ ꯑꯗꯨꯒꯤ ꯆꯥꯛ ꯆꯥꯕ ꯂꯣꯏꯔꯗꯤ ꯄꯨꯈꯝꯒꯨꯝꯕ ꯆꯥꯝꯍꯟꯕ꯫
ꯎꯝ
ꯗꯤꯁꯤꯄ꯭ꯂꯤꯟ ꯑꯍꯥꯎꯗꯤ ꯐꯖꯅꯗꯤ꯫ ꯋꯥꯔꯛꯑꯦꯗ ꯑꯗꯨꯒꯤ ꯑꯩꯈꯣꯏꯗꯤ ꯗꯥꯏꯠ ꯑꯗꯨꯝ꯫ ꯈꯤꯇꯪ ꯈꯤꯇꯪꯗꯤ ꯑꯗꯨꯒꯨꯝꯕ ꯃꯣꯔꯦꯜ ꯚꯦꯂꯨꯁꯇꯤ ꯂꯩꯌꯦꯗ ꯍꯥꯏꯗꯤ꯫ ꯑꯇꯣꯞꯄꯁꯤꯡꯒ ꯀꯝꯄꯦꯌꯔ ꯇꯧꯕꯗꯤꯀꯣ ꯅꯨꯄꯥ ꯅꯨꯄꯥ ꯑꯇꯣꯞꯄꯁꯤꯡꯒ ꯀꯝꯄꯦꯌꯔ ꯇꯧꯔꯗꯤꯀꯣ꯫
ꯑꯣ ꯑꯣ ꯌꯥꯝ ꯐꯕ ꯋꯥꯐꯝꯅꯤꯍꯤꯁꯤ꯫
ꯅꯨꯄꯤ ꯌꯥꯝꯕ꯫ ꯏꯃꯨꯡꯒ ꯅꯨꯄꯥ ꯌꯥꯝꯕꯅ ꯃꯃꯥꯗꯤ ꯈꯔꯗꯤ ꯋꯥꯏꯅꯀꯣ ꯅꯨꯄꯥ ꯌꯥꯝꯕꯁꯤꯡꯅꯤꯅ
ꯑꯩꯈꯣꯏꯒꯤꯗꯤ ꯅꯨꯄꯤꯅ ꯂꯥꯁꯅꯦꯕ ꯑꯗꯨꯗꯒꯤ ꯑꯩꯈꯣꯏ ꯑꯩꯈꯣꯏ ꯑꯉꯥꯡ ꯑꯣꯏꯔꯤꯉꯩꯗꯗꯤ ꯏꯅꯥꯎꯅꯄꯤ ꯑꯩ ꯏꯆꯟ ꯅꯨꯄꯤ ꯈꯣꯏꯗꯤ ꯌꯥꯝ ꯑꯉꯥꯡ ꯑꯣꯏꯔꯤꯑꯕ
ꯎꯝ
ꯑꯗꯨꯗꯤ ꯊꯕꯛꯇꯤ ꯏꯃꯥꯅꯕꯅꯕꯈꯣꯏꯅ ꯇꯧꯔꯤꯕ ꯑꯩꯈꯣꯏꯒꯤ ꯏꯄꯥꯁꯦ ꯊꯕꯛ ꯇꯧꯗꯦ ꯃꯥꯁꯨ ꯑꯗꯨꯝ ꯁꯤꯐꯥꯏ ꯌꯔꯝꯗꯕ ꯈꯣꯏ ꯑꯩꯈꯣꯏ ꯏꯄꯥꯗꯨꯕꯨ ꯇ꯭ꯔꯦꯅꯤꯡ ꯃꯥꯒꯤ ꯗ꯭ꯌꯨꯇꯤꯒꯨꯝꯕ ꯆꯠꯄꯗꯣ ꯌꯨꯝꯗꯗꯤ ꯃꯥꯅ ꯍꯊꯪ ꯇꯧꯕ
ꯎꯝ ꯑꯗꯣ ꯅꯪꯒꯤꯅ ꯎꯝ ꯎꯝ ꯍꯥꯏꯌꯣ
ꯑꯗꯨꯒ ꯊꯕꯛ ꯈꯔ ꯇꯧꯕꯁꯦ ꯑꯩꯅ ꯍꯦꯟꯅ ꯇꯧꯋꯦꯕ ꯌꯨꯝꯗ ꯏꯃꯨꯡꯗꯀꯣ
ꯎ
ꯑꯩꯒꯤ ꯏꯌꯥꯝꯕꯗꯤ ꯃꯥ ꯊꯕꯛ ꯇꯧꯅꯤꯡꯗꯕ ꯍꯥꯏꯇꯥꯔꯦ ꯂꯥꯏꯔꯤꯛꯇꯤ ꯂꯥꯏꯔꯤꯛ ꯄꯨꯛꯅꯤꯡ ꯆꯪꯕꯗꯤ ꯏꯌꯥꯝꯕꯅ ꯍꯦꯟꯅ ꯆꯪꯏ
ꯅꯤ
ꯂꯥꯏꯔꯤꯛꯁꯨ ꯃꯥꯅ ꯍꯦꯟꯅ ꯍꯩꯌꯦ ꯑꯗꯨꯕꯨ ꯊꯕꯛ ꯇꯧꯅꯤꯡꯕꯗꯤ ꯊꯕꯛ ꯁꯨꯅꯤꯡꯕꯗꯤ ꯑꯩꯅ ꯍꯦꯟꯅ ꯍꯦꯟꯕ ꯃꯥꯅ ꯊꯕꯛꯇꯤ ꯁꯨꯅꯤꯡꯗꯕ
ꯑꯣꯀꯦ ꯍꯥꯏ ꯈꯪꯒꯒ ꯑꯗꯨ ꯑꯣꯏꯔꯁꯨ ꯑꯃ ꯑꯩꯔꯥ ꯑꯩ ꯑꯩꯒꯤ ꯃꯊꯛꯇ ꯏꯌꯥꯝꯕ ꯂꯩꯌꯦ
ꯍꯥꯎ
ꯑꯗꯨꯒ ꯑꯩꯒꯤ ꯃꯈꯥꯗ ꯏꯅꯥꯎ ꯃꯨꯄꯥ ꯂꯩꯌꯦ
ꯑꯣ ꯑꯍꯨꯝ
ꯎꯝ
ꯅꯨꯄꯤ ꯅꯥꯊꯟꯗ
ꯎꯝ
ꯅꯨꯄꯤ ꯑꯃꯈꯛꯇꯪ ꯑꯣꯏꯕꯁꯨ ꯅꯨꯡꯉꯥꯏꯔꯝꯃꯣꯏꯀꯣ
ꯥꯏ ꯃꯨꯀꯣ ꯑꯁ ꯒ꯭ꯌꯥꯟꯒ ꯃꯥꯡꯉꯦꯗ ꯊꯕꯛ ꯇꯧꯕꯗ
ꯍꯥꯏꯕꯗꯤ ꯋꯥꯔꯤ ꯁꯥꯟꯅꯅꯤꯡꯉꯥꯏ ꯂꯩꯇꯕꯗꯨ ꯅꯨꯡꯉꯥꯏꯔꯝꯃꯣꯏꯕ
ꯎꯝ ꯍꯣꯏ ꯑꯗꯨꯕꯨꯗꯤ ꯑꯗꯨꯁꯨ ꯆꯨꯝꯅ ꯌꯥꯏ ꯑꯗꯨꯕꯨ ꯑꯩꯒꯤ ꯑꯩꯒꯤ ꯋꯥꯔꯤꯗ ꯑꯣꯏꯔꯒꯗꯤꯀꯣ ꯑꯩꯒꯤ ꯑꯩꯒꯤ ꯂꯣꯀꯦꯜꯒꯤ ꯈꯨꯟꯗ ꯑꯩꯒꯤ ꯅꯨꯄꯤ ꯃꯔꯨꯞ ꯌꯥꯝꯕ ꯍꯥꯏꯕ ꯇꯥꯔꯦ ꯃꯣꯏꯁꯦ ꯑꯗꯨꯝ ꯅꯨꯄꯤ ꯃꯔꯝ ꯑꯣꯏꯔꯒ ꯑꯗꯨꯝ ꯅꯨꯡꯗꯥꯡꯒꯁꯨꯛ ꯄꯨꯟꯕ ꯑꯗꯨꯝ ꯑꯗꯨꯍꯅ ꯂꯣꯜꯂꯤ ꯑꯣꯏꯔꯛꯄꯗꯤ ꯑꯣꯏꯗꯦ ꯍꯧꯖꯤꯛꯄꯨꯗꯤ ꯑꯗꯨꯝ ꯀꯔꯤ ꯍꯥꯏꯁꯤꯔꯥ ꯑꯗꯨꯝ ꯑꯍꯟ ꯑꯣꯏꯕ ꯍꯥꯏꯁꯤꯔꯥ ꯑꯗꯨ ꯍꯧꯪꯅ ꯑꯉꯥꯡꯁꯨ ꯑꯃꯨꯛ ꯅꯠꯇ꯭ꯔꯕꯅꯤꯅ ꯑꯗꯨꯝ ꯏꯊꯟꯗꯅ ꯂꯩꯕꯁꯨ ꯍꯩꯕ ꯏꯊꯟꯗꯅ ꯑꯗꯨꯝ ꯃꯔꯛ ꯃꯔꯛꯇ ꯑꯗꯨꯝ ꯀꯟꯇ꯭ꯔꯣꯜ ꯇꯧꯕ ꯉꯝꯕ ꯍꯥꯏꯕꯒꯤ ꯃꯇꯥꯡꯗꯣ ꯂꯥꯛꯑꯕꯅꯤꯅꯀꯣ ꯑꯗꯨꯕꯨꯗꯤ ꯑꯗꯨꯅ ꯑꯗꯨ ꯍꯛꯅ ꯋꯥꯕ ꯑꯗꯨ ꯍꯛꯅ ꯑꯗꯨꯝ ꯅꯥꯏꯇꯣꯝ ꯇꯥꯕꯒꯨꯝꯕꯗꯗꯤ ꯀꯩꯝ ꯐꯤꯜ ꯇꯧꯗꯦꯗ ꯑꯗꯨꯕꯨꯗꯤ
ꯑꯣ ꯎꯝ
ꯑꯗꯨ ꯍꯥꯏꯕꯗꯤ ꯑꯩꯁ ꯀ꯭ꯀꯨꯂꯤꯡꯒꯨꯝꯕꯗꯁꯨ ꯑꯌꯥꯝꯕ ꯅꯨꯄꯤ ꯉꯥꯛꯇꯗ ꯀꯥꯔꯛꯄ ꯑꯗꯨ ꯑꯣꯏꯕꯒꯤ
ꯑꯣꯝ
ꯑꯗꯨꯏꯗꯤ ꯅꯨꯄꯤ ꯋꯥꯔꯤ ꯁꯥꯐꯝꯁꯦ ꯋꯥꯠꯇꯦꯕ
ꯎꯝ ꯑꯗꯨꯗꯤ ꯊꯕꯛꯇꯤ ꯃꯌꯥꯝꯗꯤ ꯅꯪ ꯇꯧꯔꯝꯅꯤꯅꯦ ꯌꯨꯝꯒꯤ ꯊꯕꯛꯇꯤ
ꯎꯝ ꯑꯗꯨꯕꯨ ꯃꯣꯏꯅ ꯇꯧꯅꯤꯡꯗ꯭ꯔꯗꯤ ꯑꯩꯅ ꯇꯧꯕꯁꯨ ꯌꯥꯎꯋꯦ ꯑꯗꯣ ꯑꯩꯅ ꯇꯧꯔꯣꯏ ꯍꯥꯏꯅ ꯑꯗꯨꯝ ꯂꯥꯎꯔꯒ ꯂꯩꯔꯗꯤ ꯃꯣꯏꯅ ꯇꯧꯕꯁꯨ ꯌꯥꯎꯋꯦ ꯎꯝ ꯌꯥꯅ ꯌꯥꯅꯕ ꯑꯗꯨꯔꯗꯤ ꯑꯗꯨ ꯑꯩꯗ ꯍꯥꯏꯔꯒ ꯅꯪꯒꯤ ꯅꯅꯥꯎꯨꯄꯤꯗꯨꯗꯤ ꯀꯌꯥꯝ ꯑꯉꯥꯡ ꯒ꯭ꯔꯦꯖꯨꯋꯦꯠꯀꯨꯝꯕ ꯅꯪꯒꯤ ꯅꯅꯥꯎ ꯅꯨꯄꯤꯗꯗꯤ ꯒ꯭ꯔꯦꯖꯨꯋꯦꯠꯀꯨꯝꯕ
ꯑꯩꯒꯤ ꯏꯅꯥꯎꯅꯨꯄꯤꯗꯨ ꯒ꯭ꯔꯦꯖꯨꯋꯦꯠ ꯂꯣꯏꯈ꯭ꯔꯦ ꯗꯤꯁ ꯃꯔꯥꯝꯗꯒꯤꯀꯣ
ꯎꯝ
ꯑꯗꯨꯒ ꯍꯧꯖꯤꯛ ꯏꯕꯦꯝꯍꯜ ꯑꯥꯏ ꯑꯦꯁꯇ ꯀꯣꯆꯤꯡ ꯇꯧꯔꯤ
ꯑ ꯂꯣꯏꯔꯤ ꯄꯥꯅꯤꯡꯕ ꯏꯃꯨꯡ ꯑꯣꯏꯕ ꯃꯥꯜꯂꯦ ꯅꯣꯏꯁꯦ ꯑꯩꯈꯣꯏꯗꯤ ꯄꯥꯅꯤꯡꯗꯅꯕꯒꯤ ꯎꯄꯥꯏ ꯂꯩꯇꯦ
ꯑꯁ ꯂꯥꯏꯔꯤꯛꯁꯦ ꯄꯥꯅꯤꯡꯗ꯭ꯔꯁꯨ ꯐ꯭ꯌꯨꯆꯔꯒꯤ ꯈꯜꯂ ꯄꯥꯕꯅꯤꯅ
ꯑꯥ ꯐꯩ ꯐꯩꯗꯨꯁꯨ
ꯑꯩꯈꯣꯏꯅ ꯑ ꯑꯦꯁ ꯁꯣꯏꯕ ꯉꯝꯗ꯭ꯔꯁꯨ
ꯎꯝ
ꯍꯥ ꯍꯥꯏꯋꯨ
ꯍꯥꯏꯌꯣ ꯍꯥꯏꯌꯨ ꯇꯥꯏ ꯇꯥꯏ ꯇꯥꯏ ꯅꯪ ꯍꯥꯏꯌꯨ
ꯎꯝ ꯑꯩꯈꯣꯏꯅ ꯑꯥꯏ ꯑꯦꯁ ꯑꯣꯏꯕ ꯉꯝꯗ꯭ꯔꯁꯨ ꯃꯤ ꯑꯃꯗꯤ ꯑꯩꯒꯤ ꯏꯆꯤꯟ ꯏꯅꯥꯎ ꯑꯃꯗꯤꯗꯤ ꯑꯥꯏ ꯑꯦꯁ ꯁꯦꯝꯒꯦꯅ ꯈꯟꯕ ꯑꯗꯨꯒꯤ